ꯍꯂꯣ ꯑꯁ ꯏꯕ‌ꯦꯝꯃ ꯑꯩ ꯍꯥꯔꯠ ꯑꯦꯇ‌ꯦꯛ ꯇꯧꯈ꯭ꯔꯦ ꯅꯪ ꯄꯤꯛ ꯇꯧꯔꯣꯏꯔꯣ ꯍꯥꯏꯔꯔꯒ
ꯇꯦꯛꯁꯦ ꯁꯤ ꯃꯣꯁꯥꯥꯟꯗ ꯂꯩꯥ ꯍꯦ ꯅꯪꯁꯦ
ꯑꯁ
ꯇꯧꯔꯁꯨ ꯑꯗꯨꯝ ꯀꯅꯦꯛꯇꯤꯡꯗ ꯂꯩ
ꯆꯔ ꯅꯪꯒꯤ ꯕꯣꯂ꯭ꯌꯨꯝ ꯂꯣ ꯇꯧꯕꯤꯌꯣ ꯄ꯭ꯂꯤꯁ
ꯑꯩꯒꯤ
ꯎꯝ ꯑꯁꯤ ꯑꯉꯥꯡꯅꯤ
ꯑꯥ
ꯑꯁ ꯃꯥꯒꯤ ꯕꯣꯂꯨꯝ ꯌꯥꯝꯕꯁꯤꯗꯤ
ꯎꯝ ꯑꯩꯒꯤꯗꯣ ꯑꯗꯨꯝ ꯀꯅꯦꯛꯇꯤꯡꯗ ꯆꯠꯂꯒ ꯂꯩꯕꯒꯤꯅꯦ
ꯑꯣ ꯑꯁ ꯑꯗꯨ ꯌꯥꯝ ꯊꯣꯏꯏꯅꯦ ꯀꯅꯦꯛꯇꯤꯡ ꯀꯅꯦꯛꯇꯤꯡ ꯍꯥꯏꯕꯁꯨ ꯑꯗꯨ ꯍꯦꯡꯑꯞ ꯆꯠꯄ ꯃꯇꯝꯗꯁꯨ ꯍꯦꯡ ꯑꯥꯞꯅ ꯑꯗꯨꯝ ꯍꯌꯦꯡ ꯑꯥꯞ ꯅ ꯍꯩꯔꯒ ꯃꯇꯝ ꯌꯥꯝ ꯌꯥꯝ ꯆꯪꯕꯗꯣ ꯑꯗꯨꯨ ꯌꯥꯝ ꯂꯩꯕꯅꯤ ꯄꯨꯡ ꯀꯌꯥꯗ ꯇꯨꯝꯒꯦꯔꯥ ꯑꯕꯦꯝꯃꯥ
ꯑꯁ ꯈꯪꯗꯦ ꯑꯗꯨꯝ ꯋꯥꯔꯤ ꯁꯥꯟꯅꯔꯒ ꯅꯨꯡꯉꯥꯏ ꯅꯨꯡꯉꯥꯏꯕ ꯄꯥꯎ ꯉꯥꯏꯔꯒ ꯊꯨꯡꯒꯦꯍꯦ
ꯉꯥꯏꯕ ꯄꯥꯎꯗꯤ ꯑꯃꯈꯛꯇ ꯂꯩꯔꯝꯃꯤ ꯍꯦꯍꯦ
ꯅꯪꯗꯤ
ꯑꯦ ꯂꯥꯛꯇꯦꯅꯦ ꯍꯧꯖꯤꯛꯇꯤ
ꯑꯁ ꯑꯩꯒꯤꯁꯦ ꯂꯣꯛ ꯊꯨꯡꯒꯦ ꯇꯧꯕ꯭ꯔꯥ ꯈꯪꯗꯦ ꯑꯩꯒꯤ ꯈꯅꯥꯎꯗꯣ ꯈꯅ ꯅꯔꯛ ꯅ
ꯑ ꯅꯣꯛ ꯍꯥꯏꯕꯗꯤ ꯀꯔꯤꯅꯣꯅꯦ
ꯂꯣꯛ ꯊꯨꯡꯒꯦ ꯇꯧꯕ
ꯑꯣ
ꯈꯪꯗꯦ ꯅꯨꯡꯁꯤꯠ ꯉꯁꯥꯢ ꯅꯨꯡꯁꯤꯠ ꯌꯥꯝ ꯂꯩꯕ ꯐꯦꯟꯁꯨ ꯑꯩꯈꯣꯏ ꯊꯥꯕ ꯑꯗꯨꯒꯤꯔ
ꯑꯗꯨꯒꯤꯁꯨ ꯑꯣꯏꯔꯝꯅꯤꯗ
ꯑꯗꯨꯁꯤꯡꯗꯤ ꯐꯦꯕꯥꯎꯔꯥꯠꯅꯦ ꯑꯩꯗꯤ
ꯍ
ꯑꯩ ꯇꯧꯔꯗꯤꯀꯣ ꯑꯩ ꯐꯔꯤꯁ ꯐ꯭ꯔꯤꯖꯀꯤ ꯏꯁꯤꯡꯒꯨꯝꯕ ꯐꯥꯎ ꯊꯥꯛꯄ ꯌꯥꯗꯦ
ꯅꯪꯒꯤ ꯁꯤ ꯅꯥꯕ꯭ꯔꯥ ꯅꯪꯒꯤ ꯇꯤꯠ ꯅꯥꯕ꯭ꯔꯥ
ꯇꯤꯠ ꯅꯠꯇꯦ ꯑꯩꯒꯤ ꯊ꯭ꯔꯣꯠ ꯅꯥꯕ ꯍꯦꯛ ꯑꯗꯨ ꯊꯥꯑꯗꯤ ꯑꯗꯨꯝ ꯅꯅꯤꯡꯉꯥꯢ ꯇꯧꯕ
ꯑ ꯑꯣ ꯑꯩ ꯑꯩꯗꯤ ꯀꯔꯤꯁꯨ ꯀꯥꯏꯗꯦꯗ
ꯍꯩꯁ ꯗꯦꯜꯂꯤꯗ ꯂꯩꯔꯤꯉꯩꯗꯣ ꯐ꯭ꯔꯤꯖꯀꯤ ꯏꯁꯤꯡ ꯊꯛꯄ ꯌꯥꯗꯦ ꯑꯩꯗꯤ
ꯑꯣ
ꯑꯗꯨꯝ ꯑꯩꯒꯤ ꯊ꯭ꯔꯣꯠꯁꯦ ꯅꯥꯒꯅꯤ ꯊ꯭ꯔꯣ ꯊꯣꯔꯛꯀꯅꯤ ꯑꯗꯨꯒꯤ ꯑꯁ ꯊꯥꯅꯤꯡꯉꯁꯨ ꯎꯄꯥꯏ ꯂꯩꯇꯦ ꯌꯥꯝ ꯁꯥ ꯁꯥꯔꯒꯀꯣ ꯑꯗꯨꯁꯨ ꯃꯔꯛ ꯃꯔꯛꯇ ꯃꯤꯛꯁ ꯇꯧꯔꯒ ꯊꯛꯄꯅꯦ ꯃꯤꯅꯗꯤ ꯑꯥꯏꯁ ꯑꯥꯏꯁ ꯀ꯭ꯌꯨꯕ ꯍꯥꯞꯄꯒ ꯃꯣꯏꯅ ꯊꯥꯛꯄ ꯑꯩꯒꯤ ꯏꯃꯥꯟꯅꯕꯤꯁꯤꯡꯅ ꯑꯗꯨꯒ ꯑꯥꯏꯁ ꯑꯩꯁꯨ ꯂꯣꯏ ꯊꯣꯛꯈ꯭ꯔꯦ ꯕꯣꯇꯜꯗ ꯑꯗꯨꯒ ꯃꯣꯏꯅ ꯁꯦꯛ ꯇꯧꯔꯒ ꯑꯗꯨꯝ ꯊꯥꯛꯄ ꯑꯩꯗꯤ ꯁꯨꯡꯊꯥꯛ ꯊꯥꯛꯄ ꯌꯥꯗ꯭ꯔꯦ ꯑꯗꯣ
ꯑꯣ ꯎꯝ
ꯈꯥꯅꯧ ꯅꯕꯥ
ꯎꯝ ꯎꯝ ꯎ
ꯅꯪꯗꯤ ꯎꯝ ꯄꯨꯡ ꯀꯌꯥꯗ ꯇꯨꯝꯒꯅꯤ
ꯑꯩꯁꯨ ꯄꯨꯡ ꯀꯌꯥ ꯇꯥꯔꯕ꯭ꯔꯣ ꯑꯁ ꯃꯇꯝ ꯃꯨꯛꯀ ꯂꯥꯛꯈ꯭ꯔꯦꯅꯦ ꯇꯦꯟ ꯇꯦꯟ ꯊꯥꯔꯇꯤꯒꯨꯝꯅ ꯑꯗꯨꯝ ꯇꯨꯝꯃꯤꯗ ꯏꯂꯚꯦꯟ ꯇꯥꯗ꯭ꯔꯤꯉꯩꯗꯗꯤ ꯇꯨꯝꯗꯤ ꯇꯨꯝꯒꯅꯤ
ꯑꯣ ꯍꯧꯖꯤꯛꯁꯨ ꯅꯪ ꯇꯨꯝꯅꯤꯡꯔꯗꯤ ꯍꯥꯏꯔꯛꯎꯒꯣ
ꯎꯝ ꯈꯪꯗꯦꯍꯦ ꯑꯩꯗꯤ
ꯑꯩ ꯢꯁꯥꯃꯛ ꯅꯨꯄꯥꯁꯨ ꯇꯨꯝꯊꯣꯛꯈ꯭ꯔꯦ ꯍꯧꯖꯤꯛꯇꯤ ꯐꯖꯅ ꯇꯨꯝꯈ꯭ꯔꯦ ꯃꯔꯛ ꯃꯔꯛꯇ ꯃꯥ ꯇꯨꯝꯔꯁꯨ ꯀꯣ
ꯎꯝ
ꯈꯣꯝ ꯊꯥꯛꯅꯤꯡꯉꯥꯏꯒꯤ ꯊꯤꯔꯒ ꯂꯩꯕ ꯄꯤꯗ꯭ꯔꯗꯤ ꯇꯧꯕ ꯑꯗꯨꯒꯤ ꯌꯥꯗꯕ ꯑꯩꯁꯦ
ꯎꯝ ꯍꯌꯦꯡ ꯐ꯭ꯔꯥꯏꯗꯦ ꯑꯣꯏꯗꯣꯏꯅꯤꯀꯣ
ꯎꯝ
ꯑꯣ ꯅꯨꯡꯉꯥꯏꯒꯅꯤ
ꯑꯩꯗꯤ ꯅꯨꯃꯤꯠꯁꯨ ꯈꯪꯗꯦ ꯑꯗꯨ ꯅꯨꯃꯤꯠꯇꯣ
ꯐ꯭ꯔꯥꯏꯗꯦꯅꯦ ꯍꯥꯏꯌꯦ
ꯑꯣ ꯑꯣ
ꯑꯗꯨ ꯃꯣꯏꯅ ꯑꯗꯨꯝ ꯍꯥꯏꯔꯁꯨ ꯉꯁꯤ ꯁꯤꯒꯨꯝꯕꯁꯨ ꯑꯗꯨꯝ ꯂꯥꯛꯄꯒꯨꯝꯕꯁꯨ ꯇꯧꯅꯤꯗ ꯅꯍꯥꯟꯁꯨ ꯋꯦꯟꯁꯗꯦꯅꯤ ꯍꯥꯏꯔꯒ ꯇ꯭ꯌꯨꯁꯗꯦꯒꯨꯝꯗ ꯑꯗꯨꯝ ꯂꯥꯛ ꯍꯥꯎꯔꯕ
ꯎꯝ ꯎꯝ ꯍꯥꯞꯊ ꯍꯞꯇꯥ ꯑꯃ ꯃꯣꯏꯅ ꯉꯥꯏꯕ꯭ꯔꯥ ꯑꯗꯨꯗꯤ
ꯎꯝ ꯍꯞꯇꯥ ꯑꯃꯗ ꯑꯅꯤꯗꯤ ꯂꯥꯛꯄꯅꯤꯅ ꯑꯁ ꯅꯨꯡꯉꯥꯏꯕ
ꯅꯦꯠꯋꯥꯛ ꯐꯥꯔꯗꯤ ꯍꯦꯟꯅ ꯐꯕ ꯃꯥꯜꯂꯤꯗ
ꯍꯣꯏ ꯅꯦꯠꯋꯥꯛ ꯐꯔꯗꯤ ꯍꯦꯟꯅ ꯑꯩꯈꯣꯏꯒꯤ ꯑꯦꯐꯦꯛꯇꯤꯞ ꯇꯥꯏꯝꯗꯣ ꯌꯥꯝꯕ ꯃꯥꯜꯂꯦ ꯅꯦꯠꯋꯥꯛ ꯐꯥꯕ ꯕꯦꯛꯒ꯭ꯔꯥꯎꯟꯁꯦ ꯈꯔ ꯐꯥꯕ ꯑꯗꯨꯒ ꯋꯥꯔꯤ ꯁꯥꯕꯁꯨ ꯁꯨ ꯅꯨꯡꯉꯥꯏꯕ ꯑꯗꯨꯒꯨꯝꯕꯅ ꯀꯣ ꯌꯥꯝꯕꯗꯤ ꯃꯥꯜꯂꯦꯗ ꯀ꯭ꯋꯥꯂꯤꯇꯤ ꯇꯥꯏꯝ ꯏꯁ꯭ꯄꯦꯟ ꯇꯧꯕꯗꯣ ꯌꯥꯝ ꯐꯕ ꯃꯥꯂꯦ
ꯑꯗꯨ ꯑꯩꯈꯣꯏꯒꯤꯗꯃꯛꯇꯤ ꯁꯤꯒꯨꯝꯕ ꯅꯥꯏꯠ ꯇꯥꯏꯝꯁꯦ ꯀꯣꯏ ꯕꯦꯛꯒ꯭ꯔꯥꯎꯟꯒꯤꯗ ꯃꯊꯤ ꯐꯕ ꯅꯠꯇ꯭ꯔꯒꯗꯤ ꯑꯉꯥꯡ ꯑꯉꯥꯡꯁꯨ ꯑꯍꯟꯁꯤꯡꯁꯨꯁꯨ ꯌꯥꯗꯦ ꯑꯈꯣꯏꯒꯤꯗꯤ ꯑꯅ ꯑꯍꯥꯟꯁꯤꯡꯅ ꯍꯦꯟꯕꯅꯤ
ꯑꯍꯟꯁꯤꯡꯅ ꯍꯦꯟꯕꯅꯤ ꯍꯣꯏ ꯑꯁ ꯇꯧꯒꯅꯨ ꯍꯥꯏꯔꯗꯤ ꯇꯧꯅꯤꯡꯕꯀꯣ ꯑꯗꯨꯝ ꯇꯧꯅꯤ ꯑꯩꯈꯣꯏ ꯃꯤꯁꯤꯡꯁꯤ ꯑꯩꯈꯣꯏ ꯗꯁꯨꯅꯤ ꯑꯩ ꯑꯁꯤ ꯏꯝꯐꯥꯜꯗ ꯂꯩꯕꯒꯤ ꯈꯔ ꯐꯥꯕꯅꯤ ꯑꯥꯗ ꯂꯩꯔꯤꯗꯤꯀꯣ ꯋꯥꯔꯤ ꯁꯥ ꯁꯨ ꯂꯣꯏꯔ ꯌꯥꯔꯣꯏꯗ
ꯎꯝ
ꯑꯩꯒꯤ ꯑꯩꯒꯤ ꯃꯥꯗꯔ ꯏꯟ ꯂꯣꯗꯒꯤ ꯍꯧꯕꯅꯤ ꯀꯥꯎ ꯀꯧꯔ ꯂꯩꯅꯤꯕ
ꯎꯝ ꯃꯥ ꯑꯍꯟ ꯌꯥꯝ ꯑꯣꯏꯈ꯭ꯔꯕ꯭ꯔꯥ
ꯑꯍꯟ ꯌꯥꯝ ꯑꯣꯏꯈ꯭ꯔꯦ ꯅꯪ ꯎꯗ꯭ꯔꯤꯌꯦꯀꯣ
ꯑꯩ ꯃꯕꯣꯛꯕ꯭ꯔꯥ ꯃꯃꯥꯔꯥ ꯀꯌꯥ ꯍꯧꯅꯕꯥꯏ
ꯎꯝ
ꯃꯄꯥꯁꯨ ꯑꯍꯟ ꯑꯣꯏꯈ꯭ꯔꯦ
ꯃꯥꯒꯤ ꯃꯄꯥꯗꯤ ꯂꯥꯁ ꯌꯥꯔꯗ ꯁꯤꯈ꯭ꯔꯦ
ꯎꯝ
ꯑꯩꯒꯤ ꯐꯥꯗꯔ ꯏꯟꯂꯣ ꯁꯤꯕ ꯃꯇꯝꯗ ꯑꯩ ꯂꯥꯛꯏꯅ ꯂꯥꯁ ꯏꯌꯥꯔ ꯃꯥꯗꯤ ꯎꯝ ꯆꯠꯈ꯭ꯔꯦ ꯑꯁ ꯅꯨꯡꯁꯤꯕꯅꯦꯍꯦ ꯑꯗꯨ ꯄꯣꯠꯁꯦ ꯌꯥꯝ ꯐꯥꯕꯅꯦ ꯕꯤ ꯄꯤ ꯏꯁꯇ꯭ꯔꯣꯛꯇ ꯆꯠꯈ꯭ꯔꯕ ꯎꯝ ꯅꯨꯡꯉꯥꯏꯇꯦ
ꯈꯨꯗꯛ ꯈꯨꯗꯛꯇ ꯆꯠꯄꯤꯁꯤꯡꯗꯣ ꯅꯨꯉꯥꯏꯇꯦ
ꯎꯝ ꯃꯥꯁꯦ ꯑꯥ ꯀꯨꯏꯗꯤ ꯀꯨꯏꯗ꯭ꯔꯤ ꯑꯗꯨ ꯑꯣꯏꯔꯁꯨ ꯑꯗꯨꯝ ꯃꯥꯒꯤ ꯁꯤꯛꯅꯦꯁ ꯑꯃꯗꯤ ꯂꯩꯕ ꯕꯤꯄꯤꯒꯤ ꯄ꯭ꯔꯣꯕ꯭ꯂꯦꯝꯒ ꯀꯣ ꯕꯤꯄꯤꯒꯤ ꯄ꯭ꯔꯣꯕ꯭ꯂꯦꯝ ꯀꯟꯅꯕꯒ ꯁꯨꯒꯔꯒꯤꯁꯨ ꯌꯧꯕꯒꯀꯣ
ꯑꯣ ꯑꯣ
ꯃꯥꯁꯦ ꯆꯍꯤ ꯑꯃꯒꯨꯝꯗꯤ ꯁꯨꯗꯦ ꯑꯗꯨ ꯑꯣꯏꯔꯁꯨ ꯑꯁ ꯊꯥ ꯑꯃ ꯑꯅꯤ ꯒꯨꯝꯕ ꯁꯨꯝ ꯐꯥꯖꯅ ꯍꯣꯁꯄꯤꯇꯥꯜ ꯆꯠꯂꯒ ꯊꯥ ꯑꯃ ꯑꯅꯤ ꯐꯥꯔꯒ ꯂꯩꯒꯅꯤ ꯑꯣꯐ ꯑꯣꯟ ꯑꯣꯐ ꯑꯣꯟꯗ ꯂꯩꯕꯀꯣ ꯑꯗꯨ ꯑꯗꯨ ꯃꯥꯅ ꯂꯥꯁ ꯏꯌꯥꯔ ꯖꯨꯂꯥꯏꯗ ꯆꯠꯈ꯭ꯔꯕꯅꯦ ꯑꯣ ꯍꯌꯦꯡ ꯗꯦꯠ ꯊ꯭ꯔꯤ ꯑꯣꯏꯒꯅꯤꯀꯣ
ꯎꯝ
ꯑꯗꯨꯗꯤ ꯍꯌꯦꯡ ꯃꯥꯒꯤ ꯗꯦꯠ ꯑꯦꯅꯤꯚꯔꯁꯔꯤ ꯑꯩꯈꯣꯏ ꯄ꯭ꯔꯥꯊꯅꯥ ꯇꯧꯅꯤ ꯅꯣꯏ ꯏꯃꯥꯅ ꯍꯥꯏꯌꯦꯅꯦ ꯑꯩ ꯀꯣ ꯉꯁꯤꯁꯨ ꯑꯩꯒꯤ ꯏꯃꯥ ꯃꯙꯔ ꯏꯂꯣꯕꯨ ꯀꯣ ꯇꯧꯋꯦ ꯍꯥꯏꯔꯛ ꯑꯃꯨꯛꯀ ꯀꯥꯎꯈ꯭ꯔꯦ ꯀꯧꯈ꯭ꯔꯦ ꯑꯩꯗꯤ
ꯅꯪꯁꯦ ꯅꯪꯒꯤ ꯄꯨꯟꯁꯤꯗꯣ ꯕꯤꯖꯤ ꯇꯧꯈ꯭ꯔꯕꯅꯦ ꯉꯁꯤꯗꯤ
ꯑꯦ ꯑꯩ ꯐꯥꯖꯅ ꯀꯥꯎꯊꯣꯛꯈ꯭ꯔꯦ ꯉꯁꯤ ꯍꯌꯦꯡꯗꯤ ꯇꯧꯗ꯭ꯔꯗꯤ ꯌꯥꯔꯔꯣꯏꯀꯣ ꯑꯩꯁꯦ ꯃꯤꯅ ꯋꯥꯊꯤ ꯉꯥꯡꯒꯅꯤ ꯑꯩ ꯇꯧꯗ꯭ꯔꯗꯤ ꯍꯣꯏ ꯍꯦꯛ ꯍꯧꯒꯠꯂꯒ ꯅꯣꯏꯕꯨ ꯀꯣꯜ ꯇꯧꯗ꯭ꯔꯤ ꯅꯣꯏꯕꯨ ꯀꯣꯜ ꯍꯧꯗ꯭ꯔꯤꯉꯩꯩꯅ ꯇꯧꯒꯗꯕꯅꯦ
ꯑꯀꯣꯏꯕꯨ ꯑꯣꯏꯅ ꯀꯣꯜ ꯇꯧꯗ꯭ꯔꯗꯤ ꯁꯤꯁꯨ ꯌꯥꯝ ꯏꯝꯄꯣꯔꯇꯦꯟ ꯇꯧꯔꯤꯌꯦ
ꯍꯣꯏ ꯑꯗꯨꯅꯦ ꯑꯁ ꯑꯁꯤꯕꯨ ꯏꯝꯄꯣꯔꯇꯦꯟ ꯄꯤꯕꯁꯤꯅꯀꯣ ꯑꯇꯣꯞꯄꯗꯤ ꯀꯧꯈ꯭ꯔꯕꯅꯤ ꯏꯕꯦꯝꯃ ꯑꯁꯁꯦꯡꯕꯅꯤ ꯁꯤ ꯑꯩꯒꯤ ꯅꯨꯄꯥꯕꯨꯁꯨ ꯁꯨ ꯌꯥꯝ ꯀꯧꯕꯅꯤ ꯃꯥꯅ ꯑꯁ ꯅꯪꯁꯦ ꯑꯩꯉꯣꯟꯗ ꯋꯥꯔꯤ ꯁꯥꯅꯤꯡꯗꯦ ꯅꯦ ꯍꯥꯏꯕ ꯍꯣꯏ ꯑꯦ ꯅꯪꯗꯤ ꯀꯔꯤꯅꯣ ꯄꯥꯏꯌꯣ ꯍꯥꯏꯔꯒ ꯄꯥꯏꯅꯤꯡꯗꯕꯗꯣ ꯑꯩꯅ ꯋꯥꯔꯤ ꯅꯪꯉꯣꯟꯗ ꯑꯗꯨꯝ ꯁꯥꯅꯤꯡꯗꯦ ꯅꯨꯃꯤꯠ ꯑꯃꯗ ꯅꯪꯒꯤ ꯃꯤꯅꯤꯠ ꯇꯔꯥꯒꯨꯝꯕ ꯄꯤꯕꯁꯨ ꯌꯥꯝꯃꯦ ꯍꯥꯏꯔꯒ ꯃꯥꯁꯦ ꯅꯣ ꯅꯣꯛꯔꯂꯒ ꯂꯩꯕꯅꯤ ꯋꯥ ꯏꯟꯗꯕ ꯈꯣꯏꯗꯣ ꯑꯩꯅ ꯋꯥꯔꯤ ꯁꯥꯅꯤꯡꯗꯦ ꯍꯥꯏꯕ
ꯎꯝ
ꯀꯔꯤꯁꯨ ꯇꯧꯔꯣꯏ ꯄꯥꯏꯌꯣ ꯋꯥꯔꯤ ꯁꯥꯁꯤ ꯍꯥꯏꯔꯒ ꯀꯣ
ꯎꯝ ꯃꯣꯏꯅ ꯏꯟꯇꯔꯦꯁ ꯂꯩꯔꯗꯤ ꯋꯥꯔꯤ ꯁꯥꯅꯤꯡꯉꯥꯗꯤ ꯌꯥꯝ ꯌꯥꯝ ꯂꯩꯕꯅꯦ ꯃꯣꯏꯗꯤ ꯃꯄꯥꯟꯗ ꯂꯩꯕꯒ ꯀꯣ
ꯎꯝ ꯃꯣꯏ ꯃꯄꯥꯟꯗ ꯂꯩꯕꯁꯤꯡꯁꯦ ꯅꯦꯠꯋꯔꯛꯁꯨ ꯌꯥꯝ ꯐꯌꯦꯀꯣ ꯕꯦꯇ꯭ꯔꯤ ꯄ꯭ꯔꯣꯕ꯭ꯂꯦꯝꯁꯨ ꯂꯩꯇꯦ ꯑꯩꯈꯣꯏ ꯌꯨꯝꯗ ꯂꯩꯕ ꯈꯣꯏꯁꯦ ꯁꯥꯅꯤꯡꯕ ꯃꯤꯁꯨ ꯂꯩ ꯑꯗꯨ ꯑꯣꯏꯔꯁꯨ ꯃꯣꯏꯒꯤ ꯑꯁ ꯏꯟꯚꯔꯇꯔꯒꯨꯝꯕ ꯂꯩꯇꯕ ꯃꯤꯈꯣꯏꯁꯦ ꯕꯦꯇ꯭ꯔꯤꯗꯁꯨ ꯄ꯭ꯔꯣꯕ꯭ꯂꯦꯝ ꯂꯩꯕꯀꯣ
ꯑꯗꯨ ꯎꯝ ꯅꯪꯒꯤ ꯅꯨꯄꯥꯒꯤ ꯁꯥꯏꯠꯇꯣ
ꯎꯝ
ꯎꯝꯝ ꯅꯨꯄꯥ ꯀꯌꯥ ꯂꯩꯕ꯭ꯔꯥ ꯅꯣꯏꯑꯅꯤ ꯈꯛꯇꯔꯥ ꯍꯥꯏꯗꯤ ꯃꯥ ꯈꯛꯇꯔꯥ
ꯑꯣ ꯑꯩꯒꯤ ꯅꯨꯄꯥꯒꯤ ꯌꯨꯝꯔꯣ
ꯎꯝ
ꯑꯁ ꯃꯔꯤ ꯂꯩꯕꯅꯦ ꯃꯣꯏꯒꯤ ꯁꯤꯕ꯭ꯂꯤꯡ ꯑ ꯅꯨꯄꯥꯅ ꯃꯔꯤ ꯃ ꯃꯥꯕꯨ ꯄꯥꯔꯒꯀꯣ ꯅꯨꯄꯤꯅ ꯑꯅꯤ ꯐꯥꯏꯚ ꯐꯥꯏꯚ ꯐꯣꯔ ꯐꯥꯏꯚ ꯁꯤꯛꯁ ꯁꯤꯛꯁꯅꯦ
ꯎꯝ ꯃꯤꯗꯤ ꯌꯝꯃꯤꯅꯦ ꯑꯗꯨꯗꯤ ꯂꯣꯢ
ꯎꯝ ꯂꯣꯏ ꯂꯨꯍꯣꯡꯈ꯭ꯔꯦ ꯍꯣꯏ ꯃꯥꯅ ꯂꯁ ꯂꯨꯍꯣꯡꯕ ꯍꯣꯏ
ꯑꯣ ꯑ ꯑꯗꯨꯗꯤ ꯕꯤꯛ ꯐꯦꯟꯅꯤꯅꯦ
ꯎꯝ ꯕꯤꯛ ꯐꯦꯃꯤꯂꯤꯅꯤ ꯍꯧꯖꯤꯛ ꯑꯩꯈꯣꯏꯅ ꯂꯩꯕꯁꯦ ꯑꯩꯒ ꯃꯥ ꯑꯗꯨꯒ ꯑꯩꯒꯤ ꯏꯃꯥ ꯍꯥꯏꯕꯗꯤ ꯃꯗꯔ ꯏꯟ ꯂꯣ ꯀꯣ ꯑꯗꯨꯒ ꯃꯥꯒꯤ ꯏꯅꯧꯒꯤ ꯏꯅꯥꯎ ꯅꯨꯄꯥꯒꯤ ꯐꯦꯃꯤꯂꯤꯗꯦ ꯌꯨꯝꯗ ꯑꯗꯨꯒ ꯃꯥꯒꯤ ꯏꯆꯦ ꯎꯝ ꯃꯅꯥꯎ ꯅꯨꯄꯥꯅ ꯃꯉꯣꯟꯗꯒꯤ ꯍꯦꯟꯅ ꯎꯝ ꯀꯔꯤꯅꯣ ꯐꯦꯃꯤꯂꯤ ꯇꯧꯕꯀꯣ ꯃꯆꯥꯁꯨ ꯑꯅꯤ ꯂꯩꯈ꯭ꯔꯦꯗ
ꯎꯝ ꯑꯣ ꯑꯗꯨꯗꯤ ꯃꯤ ꯌꯦꯡꯁꯅꯤꯡꯉꯥꯏ ꯂꯩꯅꯦ
ꯎꯝ ꯑꯗꯨꯒꯤ ꯑꯩꯈꯣꯏ ꯑꯗꯨꯝ ꯆꯠꯄꯅꯦ
ꯎꯝ
ꯑꯗꯨ ꯏꯃꯥꯁꯨ ꯑꯁ ꯌꯥꯝ ꯑꯍꯟ ꯑꯣꯏꯈ꯭ꯔꯦ ꯅꯨꯡꯁꯤꯒꯤ ꯅꯨꯡꯁꯤꯕꯅꯤ
ꯎꯝ ꯑꯩꯁ ꯂꯨꯕ ꯃꯇꯝꯅꯤ ꯍꯨꯖꯤꯛꯀꯥꯟ
ꯎꯝ ꯑ ꯑꯩꯗꯤꯀꯣ ꯑꯉꯥꯡꯀꯣ
ꯎꯝ
ꯑꯉꯥꯡꯒꯤ ꯃꯨꯞꯃꯦꯟꯗꯣ ꯑꯩꯗꯤ ꯀꯤꯛꯔꯥ ꯅꯠꯇ꯭ꯔꯒ ꯑꯗꯨꯝ ꯃꯨꯞꯃꯦꯟꯔꯥ ꯑꯩꯗꯤ ꯈꯪꯗꯦ
ꯑꯁ ꯃꯣꯚꯃꯦꯟꯠꯁꯨ ꯎꯝ ꯑꯗꯨ
ꯐꯖꯥꯅꯗꯤ ꯇꯧꯕ
ꯍꯣꯏ ꯑꯗꯨ ꯀꯤꯛ ꯑꯣꯏꯔ ꯀꯤꯛ ꯀꯩꯌꯥ ꯑꯥ ꯀꯧꯗꯦꯗ ꯃꯣꯏ ꯑꯗꯨꯝ ꯃꯣꯃꯦꯟꯠ ꯒꯨꯨꯝꯕ ꯃꯛ